ꯎꯝ ꯍꯜꯂꯣ
ꯑꯥ ꯍꯜꯂꯣ
ꯑꯧꯕ꯭ꯔꯣ
ꯕ꯭ꯔꯣ ꯀꯃꯥꯏꯟ ꯇꯧꯔꯤꯒꯦ
ꯕ꯭ꯔꯣ ꯅꯨꯡꯉꯥꯏꯔꯤꯌꯦ ꯕ꯭ꯔꯣ ꯕ꯭ꯔꯣꯗꯤ
ꯕ꯭ꯔꯣ ꯑꯩꯖꯨ ꯅꯨꯡꯉꯥꯏꯔꯤ
ꯑꯣ ꯀꯩ ꯃꯊꯦꯟ ꯇ ꯑꯣ ꯁꯛꯈꯪ ꯃꯥꯏ ꯈꯪꯅꯔꯁꯦ ꯑꯗꯨꯗꯤ ꯉꯁꯤ ꯑꯍꯥꯟꯕ ꯐꯥꯔꯁ ꯇꯥꯏꯝ ꯐꯣꯔ ꯗꯥ ꯐꯥꯔꯁ ꯇꯥꯏꯝ ꯃꯤꯠ ꯑꯣꯏꯕꯅꯤꯅꯥ
ꯍꯣꯏ
ꯑꯣ ꯀꯩ ꯃꯊꯦꯟ ꯇꯧꯔꯒꯦ ꯕꯔꯗꯔ
ꯑꯩꯈꯣꯏꯗꯤ ꯌꯦꯟ ꯇꯧꯋꯦ ꯕꯔꯗꯔ ꯅꯣꯏꯗꯤ
ꯑꯣ ꯌꯦꯟ ꯇꯧꯋꯦ ꯎꯝ ꯑꯈꯣꯏꯅ ꯀꯥꯡꯉꯧ ꯃꯆꯥ ꯃ ꯑꯗꯨꯝ ꯇꯧꯁꯜꯂꯦ ꯑꯗꯨꯝ ꯑꯣꯏꯕꯁꯤꯗꯥ
ꯑꯈꯣꯏꯗꯣ ꯉꯁꯤ ꯈꯔ ꯑꯍꯥꯎꯕ ꯆꯁꯦ ꯅꯍꯥꯟ ꯗꯤ ꯅꯍꯥꯟꯒꯩꯗꯤ ꯀꯩꯅꯣꯒꯨꯝꯕ ꯍꯋꯥꯏꯒꯨꯝꯕꯗꯣ ꯆꯥ ꯂꯩꯔꯦꯕꯀꯣ ꯑꯥ
ꯑꯣ ꯉꯁꯤꯗꯤ ꯑꯗꯨꯝ ꯑꯍꯥꯎꯕꯅ ꯐꯨ ꯐꯨꯗꯣꯛ ꯐꯨꯗꯔꯒꯦꯅ ꯇꯧꯁꯜꯂꯦꯕ ꯍꯦꯛꯇ ꯆꯤꯛ ꯀꯟ ꯑꯣꯏꯅ ꯅꯠꯇ꯭ꯔꯥ ꯑꯣ ꯕ꯭ꯔꯣ ꯀꯅꯣ ꯇꯧꯗ꯭ꯔꯣ ꯋꯥꯔꯜ ꯀꯞꯀ ꯌꯦꯡꯗ꯭ꯔꯣ ꯉꯁꯤꯗꯤ ꯄ꯭ꯂꯦꯖꯨ ꯂꯩ ꯃꯥꯜꯂꯦ
ꯌꯦꯡꯉꯦ ꯑꯗꯣ ꯊꯦꯡꯃꯟꯕꯗꯨꯗ ꯍꯧꯒꯠꯄꯖꯨ ꯉꯝꯗ꯭ꯔꯦ ꯑꯗꯒꯤ ꯃꯔꯛ ꯃꯔꯛꯇ ꯌꯦꯡꯉꯦ ꯈꯔ ꯄ꯭ꯂꯦꯑꯦ ꯐꯖꯕꯒꯨꯝꯕ ꯌꯥꯎꯕꯗꯥ
ꯑꯣ ꯌꯥꯝ ꯇꯣꯏꯅꯗꯤ ꯌꯦꯡꯗ꯭ꯔꯦꯕ ꯋꯍꯤꯡꯒꯤ ꯄꯂꯦꯒꯨꯝꯕ ꯆꯥꯗꯨꯕꯨꯗꯤ ꯃꯣꯏꯅ ꯁꯥꯟꯅꯖꯕꯩ ꯋꯥꯅꯤ ꯑꯈꯣꯏꯗꯗꯤ ꯌꯥꯝ ꯐꯔꯛ ꯇꯥꯕ ꯄꯣꯠꯅꯤꯗꯅꯥ
ꯑꯗꯨꯅꯦ ꯑꯗꯨ ꯔꯥꯎꯟ ꯃꯣꯏ ꯅꯣꯛ ꯑꯥꯎꯠ ꯔꯥꯎꯟ ꯀꯩꯀꯥꯗꯣ ꯌꯧꯔꯗꯤ ꯌꯦꯡꯒꯦꯅꯥ ꯈꯜꯂꯦ ꯕ꯭ꯔꯣꯗꯤ ꯕ꯭ꯔꯣꯗꯤ ꯀꯅꯥ ꯁꯄꯣꯠ ꯇꯧꯒꯦ ꯍꯟꯗꯛ
ꯕ꯭ꯔꯣꯁꯦ ꯑꯩ ꯁꯨꯝ ꯂꯣꯏ ꯌꯦꯡꯉꯦ ꯕ꯭ꯔꯣ ꯍꯥꯏꯗꯤ ꯑꯃꯈꯛ ꯌꯦꯡꯕ ꯍꯥꯏꯖꯦ ꯃꯄꯨꯡꯁꯨ ꯐꯥꯕ ꯅꯨꯡꯉꯥꯏꯕꯁꯨ ꯋꯥꯠꯂꯤꯗꯅꯥ ꯍꯦ ꯍꯦꯟꯖꯥꯡ ꯆꯥꯕꯗ ꯃꯈꯜ ꯃꯊꯦꯜ ꯃꯌꯥꯝ ꯆꯥꯕ ꯑꯗꯨꯃꯥꯏꯅ ꯑꯗꯨꯝ ꯇꯤꯝ ꯂꯣꯏꯅꯃꯛ ꯑꯗꯨꯝ ꯑꯩꯅ ꯌꯦꯡꯅꯤꯡꯕ ꯑꯗꯨꯝ ꯈꯟ ꯈꯟꯗꯅ ꯑꯗꯨꯝ ꯌꯦꯡꯒꯦ ꯍꯥꯏꯇꯥꯔꯦ ꯕ꯭ꯔꯣ ꯍꯣꯏ ꯕ꯭ꯔꯣ ꯀꯩꯅꯣꯝꯕꯨꯗꯤ ꯑꯗꯨꯝ ꯄꯥꯝꯃꯤ ꯑꯥ ꯃꯦꯁꯤ ꯍꯣꯏꯁꯨ ꯑꯗꯨꯝ ꯄꯥꯝꯃꯤ ꯔꯣꯅꯥꯜꯗꯣ ꯍꯣꯏꯁꯨ ꯑꯗꯨꯝ ꯄꯥꯝꯃꯤ ꯁꯤ ꯑꯗꯨꯃꯥꯏꯅ ꯈꯟꯅ ꯑꯗꯨꯝ ꯄꯥꯝꯃꯤ ꯅꯦꯃꯔꯍꯣꯢ ꯑꯍꯨꯝꯁꯤ ꯑꯗꯨꯝ ꯈꯔ ꯃꯦꯟ ꯑꯣꯏꯅꯗꯤ ꯑꯗꯨꯝ ꯌꯦꯡꯉꯦ ꯑꯗꯨꯕꯨ ꯍꯥꯏꯇꯥꯔꯦ ꯀꯅꯥꯅ ꯊꯣꯛꯢꯕ ꯈꯣꯠꯄ ꯍꯥꯏꯗꯨꯕꯨꯗꯤ ꯃꯦꯟꯗ ꯕꯔꯁ ꯇꯤꯝ ꯋꯤꯟ ꯍꯥꯏꯗ
ꯃꯥꯅꯤ ꯃꯥꯅꯤ ꯃꯥꯅꯤ ꯑꯩꯅ ꯍꯟꯗꯛꯁꯦ ꯕ꯭ꯔꯥꯖꯤꯜꯁꯦ ꯉꯝꯍꯟꯅꯤꯡꯕꯀꯣ
ꯑꯥ
ꯅꯦꯃꯥꯔꯗꯣ ꯅꯦꯃꯥꯔꯗꯣ ꯑꯃꯨꯛ ꯁꯣꯛꯑ ꯂꯩꯈ꯭ꯔꯦꯅꯦ ꯂꯥꯁ ꯑꯍꯥꯟꯕ ꯃꯥꯏ ꯃꯦꯠꯆ ꯍꯟꯗꯛ ꯇꯧꯈꯤꯕ ꯃꯦꯠꯆꯁꯇ ꯌꯥꯎꯗꯤ ꯌꯥꯎꯍꯧꯋꯦ ꯃꯥꯗꯣ
ꯑꯥ ꯑꯣ ꯍꯣꯏ ꯍꯣꯏꯅꯦ ꯃꯥꯁꯦ ꯈꯔꯗꯤ ꯑꯗꯨꯝ ꯏꯟꯖꯨꯔꯤꯗ ꯑꯗꯨꯝ ꯂꯩꯕꯗꯧꯅ ꯇꯧꯋꯤ ꯃꯥꯅ ꯁꯥꯟꯅꯕ ꯄ꯭ꯂꯦꯁꯦ ꯀꯃꯥꯏꯅ ꯇꯧꯕꯅꯣ ꯈꯪꯗꯦ ꯑꯇꯣꯞꯄ ꯄ꯭ꯂꯦꯌꯥꯔꯈꯩꯁꯤꯅ ꯑꯗꯨꯝ ꯐꯤꯠ ꯑꯣꯏꯅ ꯂꯩꯕ ꯍꯥꯏꯒꯗ꯭ꯔꯥ ꯈꯪꯗꯦ ꯃꯥꯁꯦ ꯍꯣꯏ ꯐꯖꯅ ꯁꯥꯟꯖꯧ ꯍꯟꯗꯥꯛ ꯇꯤ ꯐꯖꯅ ꯁꯥꯟꯅꯖꯕ ꯐꯪꯉꯗꯤ ꯃꯥꯁꯨ ꯅꯨꯡꯉꯥꯏꯒꯗꯧꯕꯅꯤꯅꯦ
ꯎꯝ ꯃꯥꯅꯍꯥꯟ ꯑꯃꯨꯛ ꯑꯃ ꯃꯥꯏ ꯈ꯭ꯋꯥꯡ ꯇꯦꯛꯈꯤꯕꯩꯗꯣ ꯑꯗꯨ ꯑꯗꯨꯗꯩ ꯍꯧꯔꯤꯔꯥ ꯅꯠꯇ꯭ꯔꯒ ꯀꯃꯥꯏꯅ ꯇꯧꯔꯤꯅꯣ ꯈꯪꯗ꯭ꯔꯦꯕ ꯃꯥꯏꯁꯦ
ꯎꯝ ꯑꯩꯁꯨ ꯅꯨꯡꯉꯥꯏꯇꯦ ꯃꯥꯒꯤ ꯃꯑꯣꯡꯁꯦ ꯑꯗꯨ ꯃꯥꯁꯦ ꯀꯩꯅꯣꯗꯩ ꯑꯗꯨꯝ ꯐꯖꯅ ꯁꯥꯟꯅꯕ ꯃꯥꯜꯂꯦ ꯑꯩꯈꯣꯏꯒꯤ ꯀꯩ ꯍꯥꯏꯅꯤ ꯃꯣꯏꯒꯤ ꯂꯤꯛ ꯁꯥꯟꯅ ꯀ꯭ꯂꯕ ꯀ꯭ꯂꯕꯀꯤ ꯁꯥꯟꯅꯕꯗꯗꯤ ꯑꯗꯨꯝ ꯁꯥꯟꯅꯕ ꯃꯥꯜꯂꯦꯀꯣ ꯁꯨꯝ ꯁꯨꯝ ꯀꯥꯟꯗꯅ ꯍꯦꯛꯇ ꯃꯥꯁꯦ ꯏꯟꯖꯨꯔꯤꯒꯨꯝꯕ ꯍꯦꯛꯇ ꯂꯩꯒꯜꯂꯦꯕ
ꯎꯝ
ꯕ꯭ꯔꯣꯕꯨ ꯀꯩꯗꯧꯕꯤꯔꯝꯕꯅꯣ ꯆꯥꯔꯦ ꯆꯥꯔꯦ ꯕ꯭ꯔꯣꯁꯨ ꯆꯥꯔꯦ
ꯎꯝ ꯑꯩ ꯀꯩꯝ ꯇꯧꯗꯣꯏꯗ ꯉꯁꯥꯏ ꯁꯨꯝ ꯁꯤꯅꯦꯃꯥ ꯌꯦꯡꯉꯝꯃꯦ ꯑꯗꯩ ꯋꯥꯔꯦꯅ ꯉꯥꯏꯍꯥꯛ ꯇꯨꯝꯃꯝꯃꯦ ꯑꯗꯨꯗ ꯍꯧꯒꯠꯂꯒ ꯈꯛꯇ ꯉꯥꯏꯔꯔꯤ ꯇꯧꯅꯕꯁꯨ ꯂꯩꯇꯦ ꯑꯝꯇ
ꯀꯩ ꯁꯤꯃ ꯒꯨꯝꯕ ꯌꯦꯡꯒꯦ ꯕꯔꯣ ꯁꯦ
ꯑꯩꯗꯤ ꯏꯪꯂꯤꯁ ꯑꯗꯨꯒ ꯍꯤꯟꯗꯤ ꯅꯦꯠꯐꯤꯂꯤꯁꯇ ꯂꯥꯛꯄ ꯗꯣ ꯑꯗꯨꯒ ꯑꯩ ꯀꯩ ꯈꯔ ꯌꯦꯡꯉꯦ ꯑꯅꯝꯕꯅ ꯑꯗꯨꯝ ꯑꯅꯝꯕꯅ ꯑꯗꯨꯝ ꯍꯤꯟꯗꯤꯒꯤ ꯌꯦꯡꯉꯦ
ꯑꯣ ꯕ꯭ꯔꯣ ꯅꯨꯡꯉꯥꯏꯕ ꯑꯝꯇ ꯍꯥꯏꯔꯛꯎꯗꯨꯅ ꯕ꯭ꯔꯣꯅ ꯌꯦꯡꯕ ꯍꯥꯏꯗꯣ ꯊꯣꯛꯑꯅꯤꯅ ꯑꯩꯈꯣꯏꯁꯨ ꯄꯣꯊꯥꯕ ꯑꯩꯈꯣꯏ ꯃꯥꯏꯟ ꯔꯤꯂꯦꯛꯁ ꯇꯧꯅꯕ ꯌꯦꯡꯕ ꯌꯥꯕ ꯂꯩꯇꯦ ꯑꯝꯇꯪ ꯌꯦꯡꯒꯦ
ꯏꯪꯂꯤꯁꯇꯔꯣ ꯀꯩꯅꯣ ꯑꯥ
ꯑꯗꯨꯝ ꯑꯃ ꯍꯦꯛꯇ ꯌꯥꯢꯌꯦ ꯕ꯭ꯔꯣꯅ ꯑꯗꯨꯝ ꯅꯨꯡꯉꯥꯏꯅ ꯈꯟꯕ ꯍꯥꯏꯇꯥꯔꯦ ꯌꯦꯡꯕꯗ ꯕ꯭ꯔꯣꯟꯅ ꯌꯦꯡꯉꯕꯗ ꯅꯨꯡꯉꯥꯏꯕꯗꯨ ꯑ ꯕꯦꯇꯔ ꯑꯦꯛꯁꯄꯔꯤꯟꯁ ꯑꯣꯏꯈꯤꯕ ꯍꯥꯏꯒꯗ꯭ꯔꯥ ꯑꯗꯨꯝ ꯌꯥꯏ ꯍꯥꯏꯕꯤꯔꯛꯑꯣꯅꯦ
ꯍꯤꯟꯗꯤꯒꯤ ꯍꯤꯟꯗꯤꯒꯤ ꯑꯣꯏꯔꯒꯗꯤ ꯑꯥ ꯀꯩꯕꯥ ꯀꯩꯅꯣꯝ ꯀꯩ ꯀꯩꯅꯣꯝ ꯂꯩꯕꯅꯤꯅꯦ ꯁꯤꯅꯦꯃꯥ ꯃꯃꯤꯡꯗꯣ ꯑꯥ ꯀꯩ ꯃꯃꯤꯡꯗꯣ ꯁꯤꯅꯃꯥꯅ ꯁꯤꯔꯤꯁꯨ ꯌꯥꯕ ꯅꯠꯇ꯭ꯔꯣ
ꯌꯥꯏꯌꯦ ꯌꯥꯏꯌꯦ ꯑꯃꯛꯇ ꯌꯥꯏꯕ꯭ꯔꯣ ꯑꯗꯨꯝ ꯕ꯭ꯔꯣꯅ ꯅꯨꯡꯉꯥꯏ ꯍꯥꯏꯕꯗꯣ ꯑꯗꯨꯝ ꯍꯥꯏꯔꯛꯑꯣ ꯁꯨꯝ ꯌꯦꯡꯁꯦꯕ ꯍꯥꯏꯗꯤ ꯑꯩꯈꯣꯏ ꯁꯤ ꯌꯦꯡꯕ ꯌꯥꯏꯗꯅ
ꯑ ꯁꯤꯔꯤꯁ ꯁꯤꯔꯤꯁꯇ ꯑꯣꯏꯔꯒꯅ ꯇꯁꯀꯔꯤ ꯍꯥꯏꯅ ꯑꯃ ꯂꯩꯕꯅꯦꯕ
ꯑꯥ
ꯇꯁꯀꯔꯤꯑꯅ ꯑꯗꯨ ꯑꯗꯨ ꯐꯖꯕꯅꯦ ꯑꯗꯒꯤꯗꯤ ꯁꯤꯅꯦꯃꯥꯗ ꯍꯥꯏꯔꯒꯅ ꯁꯤꯅꯦꯃꯥꯗꯗꯤ ꯁꯤꯅꯦꯃꯥꯗꯗꯤ ꯍꯟꯗꯛ ꯑꯅꯝꯕꯗꯤ ꯌꯥꯝ ꯐꯖꯕꯕꯨꯗꯤ ꯂꯥꯛꯇ꯭ꯔꯦ ꯍꯤꯟꯗꯤꯒꯤ ꯑꯣꯏꯅꯀꯣ
ꯑꯥ
ꯑꯗꯣ ꯗꯨꯝ ꯌꯦꯡꯕ ꯌꯥꯕꯗꯤ ꯍꯤꯟꯗꯤꯗ ꯑꯔꯤꯕ ꯑꯔꯤꯕꯒꯨꯝꯕꯗꯤ ꯌꯦꯡꯉꯥꯕ ꯅꯠꯇ꯭ꯔꯒ
ꯎꯝ ꯑꯔꯤꯕꯁꯦ ꯑꯗꯨꯝ ꯈꯒ ꯈꯒ ꯑꯗꯨꯝ ꯆꯥꯡ ꯆꯥꯡꯆꯠꯃꯗ ꯌꯦꯡꯉꯤ ꯍꯥꯏꯕꯗꯤ ꯃꯌꯥꯝꯗ ꯌꯦꯡꯅꯕ ꯇ꯭ꯔꯦꯟꯗꯤ ꯑꯣꯏꯕ ꯑꯗꯨꯨꯝ ꯌꯦꯡꯉꯦꯛꯕꯀꯣ ꯑꯗꯨꯗ ꯍꯥꯏꯗꯤ ꯊꯥꯖꯗꯅ ꯍꯥꯗꯤ ꯁꯤꯝꯃꯁꯦ ꯅꯨꯡꯉꯥꯏꯕ ꯃꯥꯜꯂꯒ ꯅꯨꯡꯉꯥꯏꯇꯕꯁꯨ ꯃꯌꯥꯝ ꯂꯩ ꯅꯨꯡꯉꯥꯏꯇꯕ ꯃꯥꯜꯂꯒ ꯅꯨꯡꯉꯥꯏꯔꯝꯕꯁꯨ ꯃꯌꯥꯝ ꯂꯩꯗꯅ ꯑꯗꯨꯗ ꯁꯨꯝ ꯕ꯭ꯔꯣꯗꯒꯤ ꯕ꯭ꯔꯣꯅ ꯌꯦꯡꯒꯤꯕꯗ ꯁꯨꯝ ꯁꯥꯖꯦꯁꯟ ꯂꯧꯕꯒꯤ ꯋꯥꯅꯤꯗ ꯑꯩꯈꯣꯏꯅ ꯌꯦꯡꯗꯕ ꯌꯥꯎꯔꯝꯃꯒꯗꯤ ꯑꯩꯈꯣꯏꯁꯨ ꯁꯨꯝ ꯌꯦꯡꯕ ꯌꯥꯏꯗꯅ
ꯑꯥ ꯑꯩꯅ ꯍꯧꯖꯤꯛ ꯍꯥꯏꯒꯤꯕ ꯌꯦꯡꯉꯥꯕ ꯌꯦꯡꯉꯥꯕ ꯇꯁ
ꯑꯗꯨꯝꯗꯤ ꯑꯩ ꯌꯦꯡꯗ꯭ꯔꯤꯕ ꯃꯥꯜꯂꯦ ꯑꯩ ꯃꯔꯛ ꯑꯃꯗꯤ ꯌꯥꯝ ꯌꯦꯡꯉꯝꯃꯦ ꯑꯗꯣ ꯍꯧꯖꯤꯛꯀꯥꯟꯗꯤ ꯨꯑ ꯋꯨꯛ ꯊꯥꯗꯣꯛꯑꯦ ꯑꯗꯨꯅ ꯑꯃꯨꯛ ꯀꯥꯎꯔꯦ ꯁꯤꯃꯥꯒꯤ ꯃꯔꯝꯖꯦ
ꯑ ꯀꯩꯅꯣꯖꯦ ꯑꯗꯨꯃꯥꯏꯅ ꯇꯧꯕꯅꯦꯕꯁꯦ ꯑꯩ ꯁꯨꯝ ꯀꯩꯅꯣ ꯇꯧꯒꯦ ꯄ꯭ꯂꯣꯠꯁꯦ ꯑꯗꯨꯝ ꯍꯥꯏꯕꯤꯒꯦ ꯑꯗꯨꯨꯝ ꯌꯦꯡꯕꯗ ꯍꯥꯏꯗꯤ ꯌꯦꯡꯅꯤꯡꯕ ꯄꯣꯛꯅꯕ
ꯑꯧ ꯌꯥꯏꯌꯦ
ꯑ ꯀꯩ ꯍꯤꯔꯣꯖꯦ ꯀꯩꯅꯣ ꯑꯣꯏꯗꯣꯏꯅꯦꯕ ꯀꯁꯇꯝꯁ ꯗꯤꯄꯥ꯭ꯔꯠꯃꯦꯟꯗ ꯊꯕꯛ ꯇꯧꯗꯣꯏꯅꯦꯕ ꯃꯥꯖꯦ
ꯑꯣ ꯑꯗꯨꯗꯤ ꯅꯨꯡꯉꯥꯏꯗꯧ ꯃꯥꯜꯂꯦ ꯋꯥꯔꯤꯖꯦ ꯍꯧꯕꯗꯒꯤ ꯑꯗꯨꯝ
ꯀꯁꯇꯝꯁꯇ ꯊꯕꯛ ꯇꯧꯔꯒ ꯃꯥꯅ ꯑꯦꯔꯄꯣꯔꯠꯇ ꯃꯥꯖꯦ ꯗ꯭ꯌꯨꯇꯤ ꯇꯥꯕ ꯑꯗꯨꯗ ꯏꯁꯃꯒ꯭ꯂꯔ ꯃꯌꯥꯝꯗꯣ ꯑꯗꯨ ꯐꯒꯠꯄ ꯑꯗꯨꯒꯤ ꯁꯤꯃꯥꯅꯦꯗ ꯑꯗꯨꯗ ꯂꯥꯁꯇ ꯇꯨꯋꯤꯁ ꯑꯃꯗꯤ ꯂꯩꯕꯅꯦꯕ
ꯑꯣ ꯋꯥꯔꯤꯁꯦ ꯀꯩꯅꯣꯒꯤ ꯇꯥꯏꯞ ꯇꯧꯔꯥ ꯑꯃ ꯔꯦꯠ ꯑꯅ ꯑꯃꯖꯨ ꯂꯩꯗꯅ ꯑꯩꯈꯣꯏꯒꯤ ꯍꯥꯏꯗꯤ ꯃꯤꯒꯤ ꯀꯩꯀꯥ
ꯑꯥ ꯔꯦꯠꯁꯨ ꯂꯩ ꯑꯗꯣ ꯔꯦꯠꯁꯤꯅ ꯑꯃꯨꯛ ꯏꯟꯀꯝ ꯇꯦꯛꯁꯀꯤ ꯑꯣꯏꯈ꯭ꯔꯦꯗꯅ ꯍꯧꯖꯤꯛꯁꯤꯅ ꯒꯣꯜ ꯀꯩꯅꯣꯖꯦ ꯁꯅꯥꯖꯦ ꯁꯅꯥꯖꯦ ꯁ꯭ꯃꯒꯜ ꯇꯧꯕ ꯀꯩ ꯃꯄꯥꯟ ꯂꯝꯗꯒꯤ ꯑꯗꯒꯤ ꯁꯅꯥꯅꯦ ꯑꯗꯒꯤ ꯃꯃꯟ ꯇꯥꯡꯕ ꯍꯥꯏꯗꯤ ꯒꯔꯤꯒꯨꯝꯕꯀꯣ
ꯑꯥ
ꯑꯗꯨꯒꯨꯝꯕꯗꯣ ꯏꯁꯃꯒꯜ ꯇꯧꯔꯒ ꯏꯟꯗꯤꯌꯥꯗ ꯄꯨꯁꯜꯂꯛꯄ ꯃꯃꯜ ꯑꯇꯥꯡ ꯑꯇꯥꯡꯕꯗꯣ
ꯑꯣ ꯑꯠꯆꯥ ꯑꯠꯆꯥ ꯀꯌꯥꯝ ꯏꯄꯤꯁꯣꯠꯇꯤ ꯀꯌꯥꯝ ꯁꯥꯡꯉꯤ
ꯁꯥꯡꯗꯦꯗ ꯑꯦꯄꯤꯁꯣꯠꯁꯦ ꯇꯔꯨꯛ ꯇꯔꯦꯠꯃꯨꯛ ꯂꯩꯔꯝꯅꯤ
ꯑꯣ ꯑꯗꯩ ꯑꯗꯨꯝ ꯌꯥꯏꯅ ꯌꯥꯝ ꯌꯥꯝ ꯁꯥꯡꯕ ꯑꯣꯏꯗꯦ ꯑꯗꯨꯝ ꯏꯄꯤꯁꯣꯠ ꯃꯗ ꯋꯥꯟ ꯑꯋꯥꯔꯒꯤ ꯆꯥꯡ ꯂꯦꯡꯒꯗꯕ ꯑꯗꯨꯝ ꯑꯣꯏꯗꯣꯏꯔꯥ
ꯑꯥ ꯏꯄꯤꯁꯣꯠꯖꯦ ꯍꯣꯏ ꯋꯥꯟ ꯑꯋꯥꯔꯗꯤ ꯗꯤ ꯅꯦꯝꯃꯦ ꯋꯥꯟ ꯑꯋꯥꯔ ꯌꯧꯗꯦꯕ ꯑꯥ ꯑꯗꯨꯅ ꯑꯗꯨꯝ ꯅꯣꯡꯃꯗ ꯑꯗꯨꯝ ꯌꯥꯅꯤꯑꯕ
ꯑꯣ ꯑꯆꯠꯗ ꯍꯦꯔꯣꯖꯤ ꯀꯩꯅꯣ ꯑꯣꯏꯕ꯭ꯔꯣ ꯍꯥꯏꯗꯤ ꯃꯁꯛ ꯈꯪꯕ꯭ꯔꯥ ꯅꯠꯇ꯭ꯔꯒ ꯑꯗꯨꯝ ꯑꯇꯣꯞꯄ ꯅꯤꯌꯨ ꯑꯣꯏꯕ꯭ꯔꯥ
ꯍꯦ ꯍꯦꯔꯣꯖꯦ ꯏꯝꯔꯥꯟ ꯍꯁꯃꯤꯗꯣ ꯈꯪꯕ꯭ꯔꯣ
ꯑꯪ ꯈꯪꯉꯦ ꯑꯗꯨꯗꯤ ꯑꯩ ꯕ꯭ꯔꯣꯒꯤꯖꯦ ꯍꯥꯏꯐꯦꯠ ꯑꯩ ꯎꯒꯔꯒꯨꯝꯗꯤ ꯇꯧꯔꯦ ꯄꯤꯛꯆꯔ ꯁꯤꯃꯥꯕꯨꯗꯤ ꯌꯦꯡꯗ꯭ꯔꯤ ꯀꯩꯅꯣꯗꯒ ꯌꯥꯎꯕꯗꯨꯔꯥ ꯑꯥ ꯏꯝꯔꯥꯟ ꯍꯁꯃꯤꯅꯦ ꯌꯥꯃꯤ ꯒꯧꯇꯝꯒ ꯄꯥꯕꯗꯨꯔꯥ
ꯌꯥꯝꯃꯤ ꯌꯥꯝꯃꯤ ꯌꯥꯎꯗꯦ
ꯌꯥꯎꯗꯦꯕ ꯑꯣ ꯃꯥꯕꯅꯤ ꯄꯥꯕ ꯑꯃꯁꯨ ꯎꯒꯤꯕ ꯑꯩꯖꯦ ꯑꯗꯨꯅꯅꯦ ꯍꯪꯉꯛꯏꯅꯦꯀꯣ
ꯁꯤꯗ ꯍꯤꯔꯣꯏꯟꯕꯨꯗꯤ ꯂꯩꯇꯦꯕ ꯑꯗꯨ ꯍꯤꯔꯣꯏꯟꯒꯤ ꯈꯔ ꯀꯩꯅꯣ ꯍꯥꯏꯗꯤ ꯑꯥ ꯀꯦꯔꯦꯛꯇ꯭ꯔ ꯈꯔ ꯂꯧꯕꯗꯣ ꯍꯥꯏꯗꯤ ꯍꯦꯔꯣꯏꯟ ꯃꯥꯟꯕꯗꯣ ꯑꯗꯨ ꯅꯨꯄꯤ ꯑꯃꯗꯤ ꯌꯥꯎꯋꯦ ꯑꯗꯣ ꯅꯨꯄꯤꯗꯨꯗꯤ ꯃꯁꯛ ꯈꯪꯗꯦ ꯍꯥꯏꯗꯤ ꯑꯅꯧꯕꯅꯦꯕ ꯑꯗꯨꯒꯤ ꯃꯁꯛ ꯈꯪꯗ꯭ꯔꯦ ꯑꯗꯨꯝ ꯌꯦꯡ ꯅꯨꯡꯉꯥꯏꯕꯅꯦ ꯑꯗꯨꯝ ꯌꯦꯡꯉꯣ ꯑꯗꯨꯝ ꯇ꯭ꯔꯥꯏ ꯇꯧꯔꯣ
ꯑꯥ ꯌꯦꯡꯒꯦ ꯌꯦꯡꯒꯦ ꯍꯣꯔꯦꯟ ꯅꯨꯡꯉꯥꯏꯗꯧ ꯃꯥꯜꯂꯦ ꯍꯕ꯭ꯔꯣꯒꯤ ꯍꯥꯏ ꯋꯥꯔꯤꯁꯦ ꯑꯗꯨꯃꯥꯏꯅ ꯈꯔ ꯀ꯭ꯔꯥꯏꯝ ꯅꯨꯡ ꯒꯤ ꯑꯣꯏꯕ ꯋꯥꯔꯤꯁꯦ ꯑꯗꯨ ꯅꯨꯡꯉꯥꯏꯗꯅ ꯁꯔꯤꯁꯇꯗꯤ ꯑꯗꯨ ꯅ ꯁꯨꯅꯤ ꯌꯦꯡ ꯅꯤꯡꯕ ꯍꯥꯏ ꯇꯔꯦ
ꯑꯗꯨꯒ ꯏꯪꯂꯤꯁꯇꯅ ꯀꯤꯡ ꯍꯥꯏꯅ ꯂꯩ ꯑꯃ ꯑꯗꯨꯁꯨ ꯅꯨꯡꯉꯥꯏ
ꯑꯣ ꯀꯩꯅꯣꯒꯤ ꯑꯣꯏꯗꯣꯏꯔꯥ ꯇ꯭ꯋꯦꯟꯇꯤ ꯁꯤꯛꯁꯀꯤ ꯑꯗꯨꯝ ꯑꯣꯏꯗꯣꯏꯔꯥ ꯐꯤꯂꯝꯁꯦ ꯑꯅꯧꯕꯁꯦ
ꯅꯠꯇꯦ ꯑꯅꯧꯕ ꯅꯠꯇꯦ ꯁꯤꯗꯤ ꯑꯔꯤꯕꯅꯤ ꯑꯔꯤꯕ ꯑꯩꯁꯦ ꯇꯨ ꯊꯥꯎꯖꯟ ꯅꯥꯏꯟꯇꯤꯟ ꯇ꯭ꯋꯦꯟꯇꯤ ꯑꯗꯨꯋꯥꯏꯒꯤ ꯁꯤꯃꯥ ꯑꯣꯏꯗꯣꯢꯕ
ꯑꯣ ꯋꯥꯔꯤꯗꯤ ꯕ꯭ꯔꯣ ꯀꯃꯥꯏ ꯇꯧꯒꯦ
ꯀꯩꯅꯣ ꯃꯥꯁꯦ ꯃꯥꯁꯦ ꯀꯤꯡ ꯑꯣꯏꯅꯤꯡꯗꯕ ꯍꯥꯏꯗꯤ ꯃꯍꯥꯔꯥꯖ ꯑꯣꯏꯅꯤꯡꯗꯕ ꯃꯥꯁꯦ ꯑꯣꯏ ꯑꯣꯏꯅꯤꯡꯗ꯭ꯔꯒꯁꯨ ꯃꯥꯁꯦ ꯑꯥ ꯀꯩꯅꯣ ꯍꯥꯏꯗꯤ ꯎꯝ ꯃꯄꯥꯅ ꯄꯣꯛꯄꯁꯦ ꯃꯥꯁꯦ ꯑꯍꯥꯟꯕ ꯑꯣꯏꯗꯣꯏꯅꯦꯕ ꯑꯉꯥꯡꯁꯦ ꯑꯗꯣ ꯃꯅꯥꯎꯅꯨꯄꯥ ꯑꯃꯁꯨ ꯍꯣꯏ ꯅꯤꯡꯊꯧꯒꯤ ꯍꯣꯏ ꯅꯤꯡꯊꯧꯒꯤ ꯋꯥꯔꯤꯅꯤ ꯑꯗꯨꯗ ꯃꯥꯖꯤꯅ ꯑꯣꯏꯅꯤꯡꯗꯕ ꯅꯤꯡꯊꯧꯁꯦ
ꯑꯣ ꯅꯤꯡꯊꯧꯒꯤ ꯀꯩꯅꯣ ꯍꯥꯏꯇꯥꯔꯦ ꯃꯣꯏꯒꯤ ꯍꯥꯏꯌꯔ ꯑꯣꯏꯕ ꯀꯥꯏꯗꯨꯅꯦꯕꯀꯣ
ꯍꯣꯏ ꯍꯣꯏ ꯑꯗꯨꯗ ꯂꯥꯁꯇ ꯃꯥꯁꯦ ꯑꯣꯏꯕ ꯌꯥ ꯑꯣꯏ ꯍꯥꯏꯗꯤ ꯑꯣꯏꯗ꯭ꯔꯗꯤ ꯌꯥꯗ꯭ꯔꯦꯗꯅ ꯑꯗꯨꯒ ꯑꯣꯏꯔꯦ ꯑꯗꯩ ꯃꯥꯅ ꯃꯥꯅ ꯇꯧꯔꯛꯄ ꯃꯌꯥꯝꯗꯣ ꯑꯗꯨꯒꯤꯅꯤꯗ ꯃꯥꯅ ꯀꯩꯀꯩ ꯆꯦꯟꯖ ꯄꯨꯔꯛꯄ ꯍꯥꯏꯗꯤ ꯑꯥ ꯑꯗꯨꯒꯨꯝꯕꯗꯣ
ꯑꯥ
ꯑꯗꯨꯒ ꯑꯣꯏꯅꯤꯡꯗꯅ ꯑꯣꯏꯔꯒ ꯂꯥꯁꯇ ꯌꯥꯝ ꯐꯖꯅ ꯀꯩꯅꯣ ꯇꯧꯕꯗꯣ
ꯑꯣ ꯑꯣ ꯐꯖ ꯑꯆꯥꯆꯥ ꯑꯗꯨꯒ ꯕ꯭ꯔꯣ ꯀꯩꯅꯣꯒꯤꯁꯨ ꯑꯃ ꯊꯣꯛꯄꯗꯤ ꯃꯥꯜꯂꯦ ꯃꯔꯥꯝ ꯆꯔꯟꯒꯤꯔ ꯀꯩꯅꯣꯝꯗꯤ ꯊꯣꯛꯄ ꯃꯥꯜꯂꯦ ꯁꯤꯃꯥꯁꯦ ꯑꯅꯧꯕꯀꯣ ꯌꯦꯡꯕꯨꯗꯤ ꯌꯦꯡꯗ꯭ꯔꯤ ꯈꯪꯕ꯭ꯔꯥ ꯔꯥꯝꯆꯔꯟ ꯍꯥꯏꯅ ꯑꯃ ꯁꯥꯎꯠꯀꯤ ꯍꯦꯔꯣꯗꯣ ꯇꯥꯃꯤꯜꯒꯤꯔ ꯁꯥꯎꯠꯀꯤꯔ ꯃꯥꯒꯤ ꯄꯦꯗꯤ ꯍꯥꯏꯕ꯭ꯔꯥ ꯀꯩꯅꯣꯝꯗꯤ ꯊꯣꯛꯄꯗꯤ ꯃꯥꯜꯂꯦ ꯑꯥ ꯌꯦꯡꯕꯨꯗꯤ ꯌꯦꯡꯗ꯭ꯔꯤ ꯐꯖ ꯐ ꯑꯥ
ꯐꯖꯗꯧꯗꯤ ꯃꯥꯜꯂꯦ ꯑꯗꯣ ꯍꯟꯗꯛꯇꯤ ꯀꯩꯅꯣ ꯕꯣꯂꯤꯋꯨꯗꯁꯦ ꯏꯌꯥ ꯌꯥꯗ꯭ꯔꯦꯗ ꯑꯗꯨꯝ ꯁꯥꯎꯠꯅ ꯑꯗꯨꯝ ꯅꯝ
ꯋꯥꯀꯤꯡ ꯎꯝ ꯃꯣꯏꯒꯤ ꯁꯥꯏꯗꯠꯇꯒꯤꯗꯤ ꯑꯃꯨꯛ ꯈ ꯅꯨꯡꯉꯥꯏꯇꯦ ꯑꯩꯅ ꯊꯥꯏꯅ ꯇꯨ ꯊꯥꯎꯖꯟ ꯐꯤꯕ ꯑꯥ ꯇ꯭ꯋꯦꯟꯇꯤ ꯐꯥꯏꯚꯀꯤ ꯊꯥꯏꯅꯗꯤ ꯅꯠꯇꯦ ꯈꯔꯗꯤ ꯀꯨꯏꯦ ꯆꯍꯤ ꯑꯃꯒꯤ ꯃꯃꯥꯡ ꯑꯣꯏꯅꯤ ꯇ꯭ꯋꯦꯟꯇꯤ ꯐꯥꯏꯚꯀꯤ ꯍꯧꯔꯛꯄ ꯀꯥꯟꯗ ꯑꯃꯗꯤ ꯌꯦꯡꯒꯤꯕ ꯀꯩꯅꯣꯅ ꯀꯨꯝꯕ ꯑꯥ ꯀꯔꯤ ꯀꯩꯅꯣꯒꯤ ꯑꯥ ꯀꯩꯕ ꯕꯤꯀꯤ ꯀꯣꯁꯜꯒꯤ ꯃꯅꯥꯎꯄꯥꯥꯃ ꯂꯩꯗꯣ ꯈꯪꯕ꯭ꯔ ꯕꯣꯔ
ꯕꯤꯀꯤ ꯑꯍꯣꯏ ꯍꯣꯏ ꯍꯣꯏ
ꯃꯥꯅ ꯀꯨꯝꯕ ꯀꯩꯅꯣꯒꯤ ꯋꯥꯔꯤ ꯃꯥꯏꯁꯤꯅ ꯑꯃꯨꯛ ꯋꯥꯔꯜ ꯋꯥꯔ ꯇꯨꯒꯤ ꯃꯇꯝꯒꯤ ꯋꯥꯔꯤ ꯍꯥꯏꯇꯥꯔꯦꯅꯦꯀꯣ ꯑꯥ ꯀꯩꯅꯣꯒꯤ ꯑꯣꯏ ꯑꯥ ꯑꯩꯈꯣꯏꯒꯤ ꯏꯟꯗꯤꯌꯥꯅ ꯀꯩꯅꯣ ꯏꯟꯗꯤꯌꯥꯒꯤ ꯑꯥꯏ ꯑꯦꯟ ꯁꯤ ꯑꯀꯩ ꯑꯥꯏ ꯑꯦꯟ ꯁꯤ ꯅꯠꯇꯦ ꯑꯥꯏ ꯑꯦꯟ ꯑꯦ ꯐꯣꯔꯝ ꯇꯧ
ꯑꯣ ꯑꯣ ꯑꯣ ꯑꯣ ꯈꯪꯉꯦ ꯈꯪꯉꯦ ꯈꯪ ꯈꯪ ꯑꯥ ꯃꯥ ꯀꯩꯅꯣꯗꯒ ꯆꯠꯂꯒ ꯂꯥꯟꯒ ꯇꯧꯕꯗꯣ ꯀꯩꯕ ꯑꯃ ꯃꯥꯢ ꯃꯃꯤ ꯑꯗꯨꯒꯤ ꯁꯤꯟꯃꯥ ꯃꯃꯤꯡꯗꯣ ꯀꯩꯅꯣꯝ ꯀꯥꯎꯒ꯭ꯔꯦꯅꯦ
ꯑꯥ ꯁꯦꯔꯤꯁꯅꯦ ꯁꯦꯔꯤꯁꯅꯦ ꯕ꯭ꯔꯤꯇꯤꯁꯀ ꯀꯩꯅꯣꯒ ꯖꯄꯥꯟꯒ ꯂꯥꯟꯒ ꯁꯣꯛꯅꯕꯩꯒ ꯇꯧꯕꯗꯣ ꯎꯝ ꯍꯤꯁꯇ꯭ꯔꯤꯒꯤ ꯍꯥꯏ ꯔꯤꯂꯦꯇꯦꯠꯇꯤ ꯑꯣꯏꯗꯅ ꯑꯗꯨꯝ ꯅꯨꯡꯉꯥꯏꯕꯣ ꯑꯗꯨꯁꯨ
ꯎꯝ ꯑꯗꯨꯒꯨꯝꯕꯗꯣ ꯅꯨꯡꯉꯥꯏ ꯑꯩꯖꯨ ꯎꯝ ꯍꯥꯏꯗꯤ ꯂꯥꯟ ꯇꯧꯔꯒ ꯂꯥꯟ ꯀꯩꯀꯥꯒꯤ ꯋꯥꯔꯤꯗꯣ ꯑꯗꯨꯒꯨꯝꯕꯗꯨꯅ ꯍꯦꯟꯅ ꯅꯨꯡꯉꯥꯏꯌꯦꯕ
ꯑꯗꯒꯤ ꯑꯩꯈꯣꯏꯒꯤ ꯃꯅꯤꯄꯨꯔꯒꯤ ꯄꯥꯔꯠ ꯃꯆꯥ ꯑꯃꯁꯨ ꯌꯥꯎꯕ ꯇꯣꯏꯅꯒ ꯃꯅꯤꯄꯨꯔ ꯌꯧꯔꯒ ꯅꯣꯡꯒ ꯇꯥꯔꯒ ꯆꯪꯕ ꯌꯥꯗꯦ ꯀꯥꯢꯅ
ꯌꯥꯝ ꯅꯥꯗꯅꯒ ꯀꯩꯅꯣ ꯇꯧꯔꯒ ꯇꯧꯕꯗꯣ ꯈꯔ ꯃꯤ ꯈꯔꯁꯨ ꯂꯩꯈꯤꯗ꯭ꯔꯦꯅ ꯑꯗꯨꯅ ꯃꯤ ꯂꯩꯇꯕꯒꯤꯒ ꯌꯥꯝ ꯊꯤ ꯇꯧꯕꯅꯦ ꯑꯗꯨꯗ ꯑꯩꯖꯨ ꯌꯦꯡꯉꯦ ꯑꯗꯨꯗꯤ ꯀꯥꯎꯕꯨꯗꯤ ꯀꯥꯎꯔꯦ ꯈꯔ ꯈꯔ ꯑꯗꯨꯝ ꯅꯤꯡꯖꯪꯉꯤ
ꯑꯥ ꯋꯥꯔꯤꯗꯣ ꯑꯗꯨꯝ ꯐꯖꯩꯌꯦꯕ ꯑꯥ ꯑꯗꯨꯒ ꯀꯩꯅꯣꯗꯁꯨ ꯑꯗꯨꯃꯥꯏꯗꯤ ꯍꯥꯏꯅꯩ ꯕ꯭ꯔꯣ ꯑꯗꯨꯃꯥꯏꯗꯤ ꯑꯩꯈꯣꯏꯒꯤ ꯏꯟꯗꯤꯌꯥꯒꯤ ꯍꯤꯁꯇ꯭ꯔꯤꯒ ꯔꯤꯂꯦꯇꯦꯠ ꯑꯣꯏꯗꯤ ꯀꯦꯁꯥ ꯀꯔꯤ ꯍꯥꯏꯕ꯭ꯔ ꯀꯩꯅꯣꯝꯁꯨ ꯂꯩꯕꯗꯣ
ꯑꯥ ꯑꯥ ꯑꯥ ꯑꯃ ꯀꯩꯅꯣꯒꯤꯗꯣ ꯑꯥ ꯑꯛꯁꯦ ꯀꯨꯃꯥꯔꯒꯤꯗ
ꯑꯛꯁꯤꯀꯨꯃꯔꯒꯤꯗꯣ ꯑꯗꯨꯃꯥꯏꯅ ꯍꯥꯏꯅꯩ ꯃꯣꯏꯗꯣ ꯄꯟꯖꯥꯞ ꯅꯨꯡ ꯁꯣꯝꯒꯤ ꯋꯥꯔꯤ ꯑꯣꯏ
ꯍꯣꯏ ꯍꯣꯏ ꯑꯥ
ꯑꯗꯨꯒ ꯑꯥ
ꯑꯗꯨꯒ ꯑꯃ ꯀꯩꯅꯣ ꯁꯤꯒꯨꯝꯕꯗ ꯍꯥꯏꯔꯒꯗꯤ ꯁꯥꯕꯗꯣ ꯈꯪꯕ꯭ꯔ
ꯑꯞꯕꯁꯦ ꯇꯥꯗꯤ ꯇꯥꯈ꯭ꯔꯦ ꯕꯤꯀꯤ ꯀꯣꯁꯟꯅ ꯀꯨꯝꯕ ꯑ ꯋꯥꯔꯤꯁꯦ ꯀꯃꯥꯏꯅ ꯇꯧꯒꯦ ꯁꯤꯅ
ꯋꯥꯔꯤꯁꯤꯅ ꯑ ꯀꯩꯕ ꯑꯃ ꯁꯤꯚꯖꯤ ꯁꯤꯚꯖꯤꯗꯣ ꯈꯪꯕ꯭ꯔꯥ ꯃꯣꯏ ꯅꯤꯡꯊꯧꯗꯣ ꯍꯣꯏ ꯑꯗꯨꯒꯤ ꯃꯆꯥ ꯑꯣꯏꯗꯣꯏꯅꯦꯕ ꯃꯥꯅ ꯁꯤꯃꯥꯗꯨꯗ ꯑꯗꯨꯒꯤ ꯃꯆꯥꯒꯤ ꯋꯥꯔꯤꯅꯤꯗ
ꯑꯣ ꯃꯁꯤꯁꯦ ꯀꯩꯅꯣꯅ ꯀꯨꯝꯕꯗꯣ ꯑꯣꯏꯗꯧ ꯃꯥꯜꯂꯦ ꯀꯔꯤ ꯔꯁꯃꯤꯀꯥ ꯃꯟꯗꯅꯒ ꯌꯥꯎꯕꯗꯣ ꯑꯣꯏꯗꯣꯏꯔꯥ
ꯔꯁꯃꯤꯀꯥ ꯃꯟꯗꯅꯥ ꯑꯥ ꯍꯣꯏ ꯍꯣꯏ ꯍꯣꯏ ꯍꯣꯏ
ꯍꯣꯏ ꯑꯩꯪ ꯃꯥꯏꯅꯗꯤ ꯑ ꯇꯥꯈꯤꯕ ꯋꯥꯔꯤꯁꯦ ꯑꯗꯣ ꯃꯣꯏ ꯃꯃꯤꯡ ꯒꯗꯨꯗꯣ ꯈꯔ ꯀꯟꯇ꯭ꯔꯣꯕꯔꯁꯤ ꯑꯣꯏ ꯈꯣꯠꯂꯤ ꯀꯥꯏꯁꯨ ꯍꯥꯏꯅꯩꯌꯦꯕ ꯅꯤꯡꯊꯧꯒꯤ ꯀꯩꯅꯣ ꯑꯣꯏ ꯑ ꯗꯨꯃꯥꯏꯅ
ꯌꯥꯝ ꯀꯩꯅꯣ ꯑ ꯎꯝ ꯃꯄꯥꯟ ꯂꯝꯗ ꯁꯨꯝ ꯀꯩꯅꯣ ꯇꯧꯕꯅꯦ ꯍꯥꯏꯗꯤ ꯑꯥ ꯌꯥꯝ ꯑꯣꯠ ꯅꯩꯔꯒ ꯇꯧꯕꯅꯦꯕ ꯃꯉꯣꯟꯗ ꯑꯗꯨꯒꯨꯝꯕꯗꯣ ꯎꯠꯄꯗ ꯍꯥꯏꯗꯤ ꯍꯥꯟꯅꯗꯤ ꯈꯪꯅꯗ꯭ꯔꯕ
ꯑꯥ
ꯑꯗꯨꯗ ꯁꯤꯟꯃꯥꯗꯨꯗ ꯑꯣꯠꯅꯩꯌꯦꯅ ꯈꯉꯛꯑꯦ ꯑꯗꯨꯗ ꯀꯩꯅꯣ ꯃꯨꯁꯂꯤꯝꯒꯤ ꯍꯧꯖꯤꯛ ꯍꯧꯖꯤꯛ ꯑꯣꯜꯂꯤꯕ ꯃꯨꯁꯂꯤꯝꯒꯤ ꯀ ꯅꯤꯡꯊꯧꯗꯣ ꯑꯗꯨ ꯑꯠ